ꯀꯥꯔ
ꯆ꯭ꯔꯣ
ꯑꯣ ꯇꯥꯔꯕꯣ
ꯇꯥꯔꯦ ꯇꯥꯔꯦ
ꯇꯥꯔꯕꯣ
ꯇꯥꯔꯦ ꯇꯥꯔꯦ ꯇꯥꯠꯄꯔꯣ
ꯌꯥꯔꯦ ꯌꯥꯔꯦ
ꯆꯥꯔꯕꯣ
ꯌꯦꯁ ꯌꯦꯁ ꯌꯦꯁ
ꯀꯔꯤ ꯑꯦꯟꯁꯪ ꯆꯥꯛ ꯆꯥꯔꯕ ꯍꯥꯏꯕ
ꯑꯣ ꯆꯥꯛ ꯊꯣꯡꯗ꯭ꯔꯤꯌꯦ ꯑꯩ ꯍꯜꯂꯛꯄꯗ ꯉꯥꯏꯔꯤꯌꯦ ꯇꯨꯏꯁꯟ
ꯀꯩ ꯌꯦꯟꯖꯥꯡ ꯊꯣꯡꯗꯣꯔꯤꯕꯥ
ꯑꯁꯣꯝꯗ ꯆꯥꯔꯨꯔꯅꯤ
ꯌꯥꯝ ꯐꯩꯌꯦꯅꯦ
ꯍꯥ ꯑꯩ ꯑꯁ ꯅꯣꯡꯁꯨ ꯃꯪꯉꯤ ꯃꯣꯏꯔꯥꯡꯂꯣꯝꯗ ꯑꯝꯇ ꯆꯠꯂꯨꯒꯦ ꯇꯧꯕꯅꯤ ꯉꯁꯤꯁꯦ
ꯑꯣ ꯃꯥꯗꯤ ꯕꯀꯁꯟ ꯊꯔꯕꯥꯗꯥꯏꯅꯦ
ꯎꯝ ꯅꯣꯡ ꯅꯤꯅꯤ ꯃꯇꯝ ꯂꯩꯔꯤꯕ ꯑꯗꯣ ꯃꯇꯝ ꯂꯩꯔꯤꯀꯥꯟꯁꯤꯗ ꯇꯧꯔꯒ
ꯑꯦꯟꯁꯡ ꯍꯥꯎꯔꯝꯒꯗꯔ꯭ꯕ
ꯑꯁ ꯅꯣꯡ ꯐꯥꯗꯣꯛ ꯁꯨ ꯇꯣꯛꯔꯛꯑꯕꯥꯅꯤꯅ ꯑꯗꯨꯝ ꯆꯝꯊꯣꯡꯒꯨꯝꯕ ꯀꯩꯒꯨꯝꯕ ꯑꯗꯨꯝꯃꯥꯉꯥꯏ ꯇꯣꯏꯅꯥ ꯆꯠꯄꯅꯤ ꯅꯥꯀꯣ
ꯁꯥꯕꯁꯤꯗꯥ ꯌꯥꯗꯕꯅꯦ
ꯊꯂꯣ
ꯍꯥꯎꯔꯁꯨ ꯆꯥꯕꯥ ꯌꯥꯗꯕꯤꯗꯣ
ꯍꯣꯏ ꯍꯣ ꯍꯣꯏ ꯅꯣꯡ ꯐꯥꯗꯣꯛ ꯆꯥꯕꯅ ꯑꯃ ꯑꯣꯏꯈ꯭ꯔꯦꯀꯣ
ꯎꯝ ꯌꯦꯟꯉꯩꯁꯨ ꯆꯥꯕ ꯌꯥꯗ꯭ꯔꯦ ꯍꯥꯏꯕ ꯃꯥꯥꯏꯒꯤ ꯏꯟꯇꯤꯅꯥ ꯀꯩꯅꯣꯝ ꯇꯧꯔꯦꯕ
ꯑ ꯆꯥꯕꯨ ꯆꯥꯅꯤꯡꯗ꯭ꯔꯦꯗ
ꯑꯍꯨꯝꯗꯪ ꯄꯂ
ꯍ
ꯇꯒ
ꯎꯝ ꯀꯔꯝ ꯀꯥꯟꯗ ꯑꯃꯨꯛ ꯍꯥꯏꯒꯠꯂꯛ ꯇꯥꯔꯦ
ꯍꯌꯦꯡ ꯍꯪꯆꯤꯠ ꯀꯨꯝꯕꯥ ꯍꯥꯏꯒꯠꯂꯛꯄ ꯌꯥꯏ ꯇ꯭ꯋꯦꯟꯚꯦꯟ ꯇꯅꯦꯕ
ꯍ
ꯃꯃꯥ ꯃꯆꯥꯅꯤ ꯊꯝꯂꯝꯝꯕꯅꯦꯕ
ꯎꯝ
ꯊꯥꯔꯇꯤ ꯀ ꯏ ꯇ꯭ꯋꯦꯟꯇꯤ ꯄꯔꯁꯦꯟ
ꯑꯣ
ꯇꯅꯦꯕꯅꯦ ꯑꯗ ꯇ꯭ꯋꯦꯟꯇꯤ ꯄꯔꯁꯦꯟ ꯇꯔꯗꯤ
ꯇꯔ ꯑꯒꯔ ꯊꯥꯇꯤ ꯌꯥꯏꯁ
ꯍꯥꯏꯔꯦꯠ ꯆꯥꯎꯧꯔꯥꯛꯄ ꯍꯥꯏꯔꯒꯅꯤꯗ
ꯑꯉꯥꯡꯁꯤꯗꯒꯤ ꯀꯌꯥꯃꯨꯛ ꯁꯨꯔꯒꯦ
ꯇꯔꯥ ꯃꯨꯆꯨꯔ
ꯑꯉꯥꯡꯅꯤꯅꯦ ꯑꯗꯨꯗꯤ
ꯅꯒꯣꯗꯌꯥ ꯀꯣꯆꯤꯡ ꯆꯜꯍꯥꯜꯂꯤꯦ
ꯑꯁ ꯌꯥꯝ ꯑꯉꯥꯡꯅꯤ ꯀꯃꯥꯏꯅ ꯇꯧꯔꯤꯅꯣ ꯃꯥꯏꯗꯨꯗꯤ
ꯅꯅꯥꯀ ꯑꯩꯈꯣꯏ ꯅꯠꯇꯦ ꯑꯩꯈꯣꯏꯁꯨ ꯑꯣꯏꯅꯥꯝ ꯇꯝꯅꯤ
ꯎꯝ ꯑꯩꯈꯣꯏꯅ ꯋꯥꯡꯖꯤꯡꯒꯤ ꯇꯧꯔꯛꯄꯗꯨꯁꯨ ꯃꯅꯤ ꯍꯧꯧꯋꯦꯕ ꯎꯝ
ꯎꯝ
ꯊꯤꯡꯖꯤꯜꯂꯨꯕ ꯌꯥꯎꯕ꯭ꯔꯕ ꯎ
ꯑꯥ
ꯍꯥꯟꯅ ꯊꯟ ꯊꯤꯡꯖꯤꯟꯕꯒ ꯌꯥꯎꯈꯤꯕ꯭ꯔ
ꯀꯩꯅꯣ ꯌꯥꯏ
ꯑꯉꯥꯡꯒꯤꯗ
ꯀꯣꯆꯤꯡꯗ
ꯅꯠꯇꯦ ꯅꯥꯀꯣꯡꯒꯤꯗ
ꯊꯦꯡꯖꯤꯟꯕ ꯍꯥꯏꯗꯤ ꯀꯩꯅꯣ ꯑꯣ ꯅꯠꯇꯦꯦ ꯑꯩꯈꯣꯏ ꯍ ꯅꯥꯀꯣꯡꯗ ꯂꯥꯏꯐꯨꯟ ꯇꯧꯕꯅ ꯑꯃ ꯂꯩꯕꯗꯣ ꯈꯪꯕ꯭ꯔꯣ
ꯑꯥ
ꯇꯠꯄꯗꯨꯅ ꯈꯣꯡꯗꯒꯤ ꯑꯩꯈꯣꯏꯅ ꯑꯉꯥꯡ ꯑꯣꯏꯔꯤꯉꯩꯗꯨꯗ ꯇꯅꯝꯅꯦꯕ ꯌꯥꯝ
ꯑꯥ
ꯂꯥꯏꯆꯠꯀꯤ ꯃꯑꯣꯡꯗ
ꯎꯝ
ꯏꯟꯖꯤꯅꯤ ꯑꯦꯟꯇꯤꯕꯥꯣꯇꯤ ꯅꯤꯄꯥꯡ ꯀꯥꯞꯇ ꯀꯥꯞꯄ ꯃꯇꯝ ꯍꯜꯂꯣ ꯂꯩ ꯂꯩꯒ ꯗ ꯑꯃꯣ ꯒꯣꯕꯂꯤꯟꯁꯦ ꯑꯣꯏꯗꯗꯤ ꯅꯨꯄꯥꯒꯗꯤ ꯐ ꯁꯤ ꯇꯤꯟ ꯏꯟꯨꯚꯦꯟꯇꯤꯟ ꯐꯤ ꯐꯣꯔꯇꯤꯟ ꯂꯩ ꯍꯕꯅꯦ ꯇꯔꯍꯧꯧꯕ
ꯑ
ꯇ ꯑꯩꯥꯡꯁꯨ ꯊ